ꯇꯥꯕꯔꯣ ꯑꯁ ꯍꯥꯎ ꯀꯩꯗꯧꯔꯒꯦ
ꯍꯜꯂꯣ ꯅꯦꯅꯦ ꯅꯨꯡꯁꯤ
ꯀꯩꯗꯧꯔꯒꯦ
ꯀꯩꯗꯧꯔꯤꯅꯣ
ꯀꯩꯁꯨ ꯇꯧꯗꯦ ꯐꯝꯃꯒ ꯂꯩꯗ ꯆꯥꯛ ꯊꯣꯡ ꯊꯣꯛꯑꯒ ꯆꯥꯛ ꯆꯥꯕꯤꯔ꯭ꯕꯣ ꯆꯥꯗ꯭ꯔꯤꯌꯦ ꯊꯣꯡ ꯍꯧꯖꯤꯛ ꯊꯣꯡꯕ ꯂꯣꯏꯕꯇ ꯉꯥꯏꯔꯤꯌꯦ
ꯎꯝ ꯀꯩ ꯏꯟꯖꯥꯡ ꯊꯣꯡꯉꯒꯦ
ꯑꯩꯗꯤꯀꯣ
ꯍꯥꯥ
ꯍꯥ ꯀꯣ
ꯑꯥ
ꯑꯥ ꯑꯥ ꯉꯔꯥꯡꯒꯤ ꯌꯦꯟ ꯑꯃ ꯌꯦꯟꯖꯥꯡ ꯑꯃ ꯑꯥ ꯉꯁꯤ
ꯌꯦꯟ ꯑꯃ ꯃꯠ ꯈꯥꯗꯤ
ꯑꯥ ꯀꯣꯕꯤ ꯃꯁꯣꯏꯗꯣ ꯑꯗꯣ ꯆꯝꯐꯨꯠ
ꯑꯛ ꯑꯥꯥ
ꯑꯗꯨꯒ ꯊꯥꯡꯖꯤꯡ ꯑꯃꯦꯠꯄꯒ
ꯑꯥ ꯅꯪ ꯃꯣꯔꯣꯛ ꯆꯥꯕ ꯉꯝꯕ꯭ꯔꯥ ꯍꯥꯏꯖꯦ
ꯏꯁ ꯃꯣꯔꯣꯛꯇꯤ ꯍꯥꯏꯔꯅꯨ ꯁ ꯃꯦꯠꯄꯗꯣ ꯍꯥꯎꯇ꯭ꯔꯗꯤ ꯎ ꯃꯣꯔꯣꯛꯇꯣ ꯑꯃꯨꯛ ꯆꯤꯛꯏꯅꯤꯅꯦ
ꯎꯝ ꯑꯁꯥꯗꯕ ꯎꯃꯣꯔꯣꯛ
ꯁꯥꯏꯍꯦ ꯁꯥꯗꯕꯗꯤ ꯑꯩ ꯆꯥꯗꯦ ꯅꯪ ꯁꯥꯗꯕ ꯆꯥꯕ꯭ꯔꯣ
ꯆꯥꯗꯦ
ꯅꯪ ꯃꯣꯔꯣꯛ ꯆꯥꯕ ꯍꯩꯇꯕ꯭ꯔꯣ
ꯍꯩ
ꯑꯗꯨꯒ ꯆꯥꯗꯦ ꯍꯥꯏꯔꯥ ꯀꯔꯤ
ꯑꯩꯅ ꯍꯥꯏꯗꯤ ꯅꯪ ꯃꯣꯔꯣꯛ ꯁꯥꯗꯕ ꯆꯥꯗꯕ꯭ꯔꯥ ꯍꯪꯕꯗꯨꯗ ꯆꯥꯗꯦ ꯍꯥꯏꯕꯅꯤ ꯃꯣꯔꯣꯛ ꯁꯥꯕ ꯆꯥꯏ ꯍꯥꯏꯕ
ꯑꯣ ꯅꯪꯁꯦ ꯍꯧꯒꯠꯇ꯭ꯔꯤꯕ ꯃꯥꯜꯂꯦꯗ
ꯍꯧꯒꯠ ꯇꯔꯤꯌꯦ
ꯅꯨꯡꯉꯥꯏꯔꯦꯅꯦ ꯊꯕꯛ ꯂꯩꯇ꯭ꯔꯣ
ꯎꯝ ꯍꯨꯝ ꯍꯣꯏ ꯉꯍꯥꯛ ꯂꯩꯔꯒꯗꯤ ꯂꯩꯔꯅꯤ
ꯑꯣ ꯏꯁ ꯊꯕꯛ ꯆꯠꯇ꯭ꯔꯤꯉꯩꯗ ꯑꯩꯕꯨ ꯅꯤꯡꯁꯤꯡꯂꯛꯏꯅꯤꯅꯦ
ꯑꯧ ꯅꯤꯅꯦ ꯅꯨꯡꯁꯤꯒꯤ ꯈꯣꯟ ꯖꯦꯜꯗꯣ ꯅꯨꯡꯁꯤ ꯈꯣꯟꯖꯦꯜꯗꯣ ꯇꯥꯒꯦꯅꯅꯦ
ꯑꯁ ꯉꯁꯤ ꯅꯨꯃꯤꯠ ꯅꯪꯒꯤ ꯅꯨꯃꯤꯠ ꯐꯥ ꯐꯥꯔꯅꯤꯀꯣ
ꯑꯥ ꯐꯥꯔꯅꯤ
ꯅꯨꯃꯤꯠ ꯐꯥꯕ ꯅꯨꯃꯤꯠꯇꯣ ꯑꯣꯏꯔꯅꯤ ꯅꯪꯒꯤ
ꯎꯝ ꯌꯨꯝꯗ ꯂꯩꯕ꯭ꯔꯣ
ꯌꯨꯝꯗ ꯂꯩꯕ꯭ꯔꯣ ꯀꯥꯏ ꯂꯩꯒꯦ ꯌꯨꯝꯗ ꯂꯩꯌꯦ
ꯑꯥ ꯀꯩꯅꯣꯗꯨꯗ
ꯅꯠꯇꯦꯗ ꯍꯟꯗꯛ ꯑꯃꯨꯛ ꯆꯠꯁꯤꯔꯥ ꯈꯜꯂꯤꯌꯦ ꯍꯥꯏꯗꯤꯀꯣ ꯑꯩꯈꯣꯏꯗꯣ
ꯎꯝ
ꯑꯦꯛꯖꯥꯝꯗꯣ ꯄꯣꯁꯄꯣꯟ ꯇꯧꯈꯤꯕꯀꯣ ꯑꯗꯨꯗꯤ ꯔꯦꯟꯇ ꯂꯩꯔꯤꯔꯣ ꯍꯣꯏ ꯑꯗꯨꯒꯤ ꯌꯨꯝꯗ ꯆꯠꯀꯅꯤ
ꯑꯣ ꯐꯖꯒꯤꯖꯅꯤ
ꯑꯁ ꯀꯅꯥꯕꯨ ꯀꯤꯗꯣꯔꯤꯒꯦ ꯑꯩꯈꯣꯏꯁꯨ ꯃꯤꯅꯤ ꯀꯩ ꯅꯣ ꯃꯣꯏ ꯈꯛꯇ ꯇꯧꯕ ꯉꯝꯕ꯭ꯔꯣ
ꯆꯍꯤ ꯂꯤꯃꯜꯂꯦꯅ ꯐꯥꯖꯒꯤꯖꯅꯤ
ꯆꯠꯂꯣꯗꯥ
ꯁꯨꯛꯌꯥ ꯌꯥꯗꯦ ꯆꯦꯜꯂꯁꯤ ꯁꯨꯛꯌꯥ ꯌꯥꯗꯦ ꯉꯁꯤꯗꯩꯗꯤ ꯑꯥ ꯑꯩꯈꯣꯏꯗ ꯂꯩꯔꯣ ꯂꯥꯛꯑꯣꯅ ꯑꯗꯨꯗꯤ ꯅꯪ ꯆ꯭ꯔꯆꯇ ꯍꯣꯡꯉꯔꯣꯏ
ꯑꯥ ꯑꯗꯨ ꯇꯧꯕ ꯉꯝꯃꯣꯏꯅꯦ ꯑꯩꯉꯣꯟꯗ
ꯎꯝꯍꯨꯝ ꯀꯩꯒꯤ ꯉꯝꯃꯣꯏꯗꯣꯏꯕ
ꯑꯁ ꯉꯝꯃꯣꯏ ꯉꯝꯃꯣꯏ ꯍꯧꯖꯤꯛ ꯑꯗꯨꯒꯨꯝꯕ ꯆꯠꯅꯗ꯭ꯔꯦꯍꯦ ꯅꯪ ꯉꯔꯥꯡ ꯕꯣꯜ ꯌꯦꯡꯗꯕ꯭ꯔꯣ
ꯌꯦꯡꯉꯦ
ꯌꯦꯡꯉꯒ ꯀꯔꯤ ꯀꯣꯜ ꯇꯧꯁꯦ ꯀꯣꯜ ꯇꯧꯁꯦ ꯅꯪ ꯆꯩ ꯋꯥꯠꯂꯤꯀꯣ
ꯑꯩ ꯕꯣꯜ ꯂꯣꯏꯔꯒꯅꯤ ꯍꯦ ꯑꯩ ꯇꯥꯟꯖꯤꯜꯂꯒꯦ ꯇꯧꯕꯅꯦ ꯂꯣꯏꯁꯟꯒꯦ ꯇꯧꯕꯅꯦ
ꯌꯥꯝ ꯐꯖꯔꯦ ꯅꯪ ꯇꯥꯛꯁ ꯂꯣꯏꯗ꯭ꯔꯤꯁꯤ ꯑ ꯅꯠꯇꯦ ꯑꯁ ꯅꯪꯒꯤ ꯊꯕꯛ ꯑꯃ ꯂꯩꯕꯗꯣ
ꯌꯥꯝ ꯋꯥꯠꯂꯤꯗ
ꯑꯣ ꯉꯔꯥꯡꯗꯣ ꯃꯣꯏ ꯏꯖꯤꯞ ꯑꯅꯤ ꯆꯟꯕ ꯐꯥꯎꯗ ꯑꯥꯔꯖꯦꯟꯇꯤꯅꯥ ꯑꯝꯇ ꯆꯟꯗ꯭ꯔꯤꯗꯅꯀꯣ
ꯑꯥ ꯑꯗꯣ ꯎꯝ ꯉꯔꯥꯡꯒꯤꯗꯣ ꯑꯩ ꯈꯔ ꯅꯨꯡꯉꯥꯏꯇꯕ ꯈꯔ ꯂꯩꯕ ꯋꯥꯅꯤ ꯍꯥꯏꯗꯤ ꯑꯥꯔꯖꯦꯟꯇꯤꯅꯥꯅ ꯀꯥꯕ ꯑꯗꯩ ꯑꯃꯅ ꯏꯖꯤꯞꯅ ꯀꯥꯕ ꯑꯗꯨꯒꯤ ꯋꯥ ꯅꯠꯇꯅꯀꯣ ꯃꯣꯏ ꯔꯦꯐ꯭ꯔꯤꯗꯣ
ꯑꯣ ꯑꯁꯨꯃꯥꯏ ꯍꯥꯏꯗꯤ ꯍꯥꯏꯅꯩ ꯑꯗꯨꯏꯁꯨ ꯑꯩ ꯑꯗꯨꯒꯨꯝꯕ ꯑꯝꯇ ꯈꯪꯗꯦ ꯑꯔꯖꯤꯟ
ꯎ ꯎꯝ ꯍꯥꯏꯗꯤ ꯑꯃ ꯑꯥ ꯏꯖꯤꯞꯀꯤ ꯑꯅꯤꯁꯨꯕ ꯒꯣꯜꯗꯣ ꯄꯤꯒꯤꯗꯦꯗꯅ
ꯎꯝ
ꯑꯗꯨꯒꯤꯗꯨꯗ ꯌꯦꯡꯉꯣꯕ ꯑꯗꯨꯒꯤꯗꯨ ꯀꯩꯁꯨ ꯇꯨꯕ ꯅꯠꯇꯦ ꯐꯥꯎꯟꯅꯦ ꯍꯥꯏꯔꯒ ꯒꯣꯜ ꯍꯟꯗꯣꯛꯈ꯭ꯔꯦ ꯑꯗꯨꯒ ꯀꯩꯅꯣꯒꯤ ꯑꯔꯖꯦꯟꯇꯤꯅꯥꯒꯤ ꯑꯔꯖꯦꯟꯇꯤꯅꯥꯅ ꯇꯧꯕꯗꯗꯤ ꯏꯖꯤꯞꯀꯤꯗꯗꯤ ꯄꯤꯒꯤꯗꯕꯗꯣ ꯑꯗꯨ ꯅꯨꯡꯉꯥꯏꯇꯕꯥꯏ ꯋꯥꯅꯤ ꯍꯥꯏꯗꯤ ꯐꯦꯕꯔ ꯈꯔ ꯆꯪꯈꯤꯕꯗꯣ ꯑꯔꯖꯦꯟ ꯇꯤꯅꯥ ꯗꯥꯗ
ꯍꯣꯏ ꯑꯗꯣ ꯀꯟꯅ ꯀꯩꯅꯣꯁꯨ ꯇꯧꯔꯤꯅꯤ ꯍꯧꯖꯤꯛ ꯑꯦꯐ ꯕꯤ ꯗ ꯅꯨꯡꯉꯥꯏꯇꯦ ꯈꯣꯠꯇꯦ ꯌꯥꯝ ꯉꯥꯡꯅꯩꯌꯦꯕ ꯑꯗꯨꯒꯤꯗꯣ
ꯑꯦ ꯀꯩꯅꯣ ꯇꯧꯕꯒꯤꯗꯤ ꯀꯩꯁꯨ ꯀꯥꯏꯗꯦꯕ ꯑꯃꯅ ꯀꯥꯔꯁꯨ ꯑꯃꯅ ꯀꯥꯔꯁꯨ ꯀꯥꯕꯩꯗꯨꯗꯤ ꯀꯩꯝ ꯈꯟꯖꯗꯦꯕ
ꯏꯁ ꯅꯪ ꯑꯅꯤ ꯑꯅꯤꯃꯛ ꯀꯔꯤꯝꯇ ꯁꯞꯄꯣꯔꯠ ꯇꯧꯗꯕ꯭ꯔꯥ
ꯑꯩ ꯑꯩꯒꯤ ꯑꯩꯒꯤ ꯐꯦꯟ ꯂꯩꯍꯧꯔꯃꯤꯅ ꯑꯩꯗꯤ ꯑꯥ ꯀꯥꯅꯤꯡꯕ ꯑꯃ ꯀꯥꯁꯡꯖꯁꯅꯨ ꯍꯥ
ꯑꯦ ꯑꯃ ꯍꯦꯛꯇ ꯌꯥꯕ꯭ꯔꯕ ꯅꯪꯒꯤꯗꯤ ꯀꯥꯕ ꯑꯃ ꯍꯦꯛꯇ ꯌꯥꯕ꯭ꯔꯕ
ꯑ ꯏꯌꯥ ꯌꯥꯏ ꯑꯩꯈꯣꯏ ꯍꯧꯖꯤꯛꯇꯤ ꯑꯃꯒꯤꯗꯁꯨ ꯀꯔꯤꯝ ꯌꯦꯠꯂꯣꯏ ꯑꯃꯗꯁꯨ ꯀꯔꯤꯝ ꯌꯦꯠꯂꯔꯣꯏ
ꯏꯁ ꯅꯪ ꯀꯥꯅꯥꯒꯤ ꯐꯦꯟꯂꯣ
ꯄꯣꯍꯧꯔꯦ
ꯄꯣꯔꯦ ꯑꯣ ꯔꯣꯅꯥꯜꯗꯣ ꯗꯣ ꯄꯣꯛꯈ꯭ꯔꯕꯣ
ꯑꯩꯈꯣꯏ ꯄꯦꯅꯥꯜꯗꯣ ꯄꯣꯒꯥꯔꯦ
ꯅꯣꯏ ꯄꯦꯅꯥꯜꯗꯣ ꯗꯣ ꯌꯥꯗꯦꯅꯦ ꯋꯥꯔ꯭ꯜꯗ ꯀꯞꯁꯨ ꯁꯨꯛꯂꯧ ꯆꯦꯝꯄꯤꯌꯟꯁꯨ ꯁꯨꯛꯂꯧ ꯂꯧꯕ ꯍꯩꯇꯦ ꯁꯨꯛꯂꯧ ꯂꯧꯕ ꯉꯝꯗꯦ
ꯃꯥꯗꯣ ꯇꯤꯝꯃꯦꯠ ꯐꯖꯗꯕꯒꯤ ꯑꯣꯏꯗꯣꯏꯅꯦ
ꯑꯁ ꯑꯗꯨꯏꯁꯨ ꯃꯥꯁꯨ ꯍꯟꯗꯛꯇꯀꯤꯗꯤ ꯌꯥꯗ꯭ꯔꯦꯅꯦ ꯍꯟꯅꯨ
ꯑꯥꯏ ꯅꯪ ꯆꯍꯤ ꯐꯣꯔꯇꯤ ꯋꯥꯟ ꯁꯨꯔꯀꯥꯟꯗ ꯂꯝꯖꯦꯟ ꯆꯦꯟꯒꯦꯔꯥ
ꯑꯁ ꯍꯣꯏꯅꯦ ꯑꯩꯗꯤ ꯌꯥꯝ ꯍꯥꯏꯌꯦ ꯀꯩꯅꯣ ꯑꯩꯗꯤ ꯌꯥꯝ ꯀꯜꯂꯦ
ꯑꯥ ꯅꯪꯕꯨꯗꯤ ꯀꯜꯂꯦ ꯑꯃꯗꯨꯅ ꯍꯦꯜꯂꯦ
ꯑꯩꯅ ꯍꯦꯜꯂꯤꯗ ꯁꯨꯃꯥꯏꯅ ꯍꯥꯏꯅꯨ ꯑꯩ ꯁꯥꯎꯔꯛꯀꯅꯤꯀꯣ
ꯎꯝ ꯁꯥꯎꯅꯦ
ꯍꯨꯝ ꯅꯪꯗꯤ ꯑꯁ ꯉꯁꯤꯁꯦ ꯑꯁ ꯅꯣꯡ ꯆꯨꯕꯒꯤ ꯇꯨꯝꯕꯗꯤ ꯅꯨꯡꯉꯥꯏꯈ꯭ꯔꯦꯀꯣ
ꯅꯨꯉꯥꯏ
ꯏꯪꯕꯅꯤꯅꯥ ꯁꯥꯕ ꯀꯥꯟꯗꯗꯤ ꯌꯥꯗꯦꯕ ꯇꯨꯝꯕꯥ
ꯅꯦꯅꯦꯒꯤ ꯃꯥꯝꯃꯅ ꯐꯨꯕꯤꯗ꯭ꯔꯣ
ꯐꯨꯗꯦꯍꯦ ꯀꯩꯒꯤ ꯐꯨꯗꯣꯏꯅꯣ ꯃꯥꯗꯤ ꯑꯩꯉꯣꯟꯗ ꯌꯥꯝꯅ ꯁꯞꯄꯣꯔꯇꯤꯞ ꯑꯣꯏꯌꯦ
ꯑꯣ ꯅꯨꯄꯥꯒ ꯋꯥꯔꯤ ꯁꯥꯟꯅꯩꯅ ꯐꯨ
ꯌꯥꯌꯦ
ꯑꯣ ꯑꯗꯨꯗꯤ ꯅꯦꯅꯦ ꯅꯥ ꯑ ꯅꯦꯅꯦꯅ ꯑꯗꯨꯗꯤ ꯏꯕꯥꯅꯤ ꯉꯁꯤꯗꯒꯤ ꯕ꯭ꯔꯦꯛ ꯑꯞ ꯇꯧꯔꯁꯦ ꯍꯥꯏꯔꯗꯤ
ꯑꯗꯨ ꯆꯩꯔꯛꯀꯅꯤꯍꯦ ꯃꯥꯗꯣ ꯍꯣꯏ
ꯑꯥ
ꯑꯩꯁꯨ ꯃꯥꯕꯨ ꯀꯤꯕ ꯑꯗꯣ ꯃꯥꯁꯨ ꯑꯩꯕꯨ ꯀꯤꯕꯅꯦꯕ ꯍꯥꯏꯗꯤ ꯑꯉꯥꯡ ꯑꯣꯏꯕꯅꯤꯅꯀꯣ ꯑꯇꯣꯞꯄꯗ ꯆꯠꯈꯤꯒꯗ꯭ꯔꯥ ꯀꯥꯏꯅꯀꯣ ꯁꯛꯁꯨ ꯐꯖꯟ ꯈꯔ ꯐꯖꯔꯨꯔꯦ ꯑꯩꯁꯦ ꯀꯥꯏꯅ
ꯋꯥꯔꯤꯁꯦ ꯅꯨꯡꯉꯥꯏꯀꯣ
ꯑꯍꯥ ꯑꯍꯥ ꯍꯝ ꯑꯩꯒꯤ ꯏꯔꯥꯜꯔꯥ ꯍꯥꯏꯕꯅꯤꯗ ꯁꯦ
ꯑꯗꯨꯒꯤ ꯑꯁ ꯌꯥꯗ꯭ꯔꯦꯅꯦꯍꯦ
ꯎꯝ ꯋꯥꯔꯤꯁꯦ ꯌꯥꯏꯌꯦ
ꯐꯥꯒꯤ ꯐꯥꯒꯤ ꯑꯁꯦꯡꯕꯅꯤꯍꯦ ꯀꯥꯏꯅ
ꯐꯖꯗ꯭ꯔꯁꯨ ꯆꯤꯟꯗꯗꯤ ꯐꯖꯍꯟꯕ ꯌꯥꯏ ꯀꯩꯅꯣ
ꯌꯥꯏ ꯌꯥꯏ ꯃꯥꯅꯦ ꯆꯨꯝꯃꯤ
ꯑꯇꯣꯞꯄꯒꯤ ꯐꯖꯗ꯭ꯔꯁꯨ ꯏꯃꯥ ꯏꯄꯥꯒꯤ ꯑꯩꯈꯣꯏ ꯅꯨꯄꯥꯒꯤꯗꯤ ꯑꯩꯅ ꯍꯦꯜꯂꯦ ꯂꯩꯔꯤꯅꯤ ꯀꯩꯅꯣ
ꯃꯥꯟ ꯅꯦꯅꯦ ꯀꯔꯝ ꯀꯥꯟꯗ ꯅꯌꯨꯝ ꯄꯥꯟꯗꯣꯏꯅꯣ
ꯀꯨꯏꯗ꯭ꯔꯦ ꯀꯨꯏꯗ꯭ꯔꯦ ꯅꯕꯥꯏꯗꯣ ꯃꯥ ꯌꯥꯝ ꯀꯤꯔꯦꯕ ꯌꯥꯗ꯭ꯔꯦꯕ
ꯎꯝ
ꯑꯩ ꯑꯉꯥꯡ ꯈꯔ ꯑꯣꯏꯕꯒꯤꯀꯣ ꯃꯥꯗꯤ ꯌꯥꯝ ꯁꯥꯔꯤꯈ꯭ꯔꯦꯕ ꯏꯕꯥꯅꯤ ꯆꯍꯤ ꯇꯔꯥꯃꯨꯛ ꯂꯩꯏꯕ ꯒꯦꯞꯇꯣ
ꯑꯁ ꯀꯃꯥꯏꯅ ꯀꯣꯏꯔꯨꯔꯤꯕꯗꯨꯗ
ꯈꯪꯗꯦ ꯑꯩꯁꯨ ꯃꯥꯗꯨ ꯅꯨꯄꯤ ꯁꯨꯝꯕ ꯌꯥꯝ ꯍꯩꯅꯦ ꯍꯣꯏꯅꯦ ꯁꯨꯝꯕ ꯌꯥꯝ ꯍꯩꯅꯦ ꯑꯇꯣꯞꯄꯒ ꯑꯇꯣꯞꯄꯒ ꯑꯝꯇ ꯆꯪꯈꯤꯗ꯭ꯔꯦꯅꯦ ꯑꯩꯉꯣꯟꯗ ꯑꯁ ꯈꯪꯗ꯭ꯔꯦꯍꯦ ꯃꯥꯁꯦ ꯍꯣꯏꯅꯦ ꯑꯁ ꯍꯥꯏꯅꯣ ꯑꯗꯣ ꯃꯥꯁꯨ ꯌꯥꯝꯁꯨ ꯐꯕꯀꯣ ꯑꯩ ꯕꯨ ꯌꯥꯝꯁꯨ ꯅꯨꯡꯁꯤꯕꯤꯕ ꯑꯗꯨꯗ ꯑꯩꯁꯨ ꯁꯨ ꯆꯦꯟꯊꯣꯛꯄ ꯉꯝꯗ꯭ꯔꯦ ꯍꯥꯏꯕ ꯇꯥꯔꯦ
ꯑꯦ ꯑꯍꯦꯟꯕ ꯐ ꯌꯦꯡꯕ ꯉꯝꯗ꯭ꯔꯦꯕ
ꯍꯣꯏ ꯉꯝꯗ꯭ꯔꯦꯍꯦ ꯑꯇꯣꯞꯄ ꯂꯥꯛꯑꯁꯨꯀꯣ ꯑꯩ ꯉꯝꯗ꯭ꯔꯦꯕ ꯃꯥ ꯅ ꯄꯨꯝꯁꯨꯝ ꯁꯨꯝꯒ꯭ꯔꯦ ꯏꯍꯦꯟ ꯍꯦꯟꯒ꯭ꯔꯦ ꯅꯍꯦ ꯃꯥꯅ ꯑ ꯆꯍꯤ ꯑꯃ ꯑꯅꯤ ꯐꯥꯎꯗꯤ ꯉꯥꯏꯕꯤꯒꯦ ꯍꯥꯏꯌꯦ ꯑꯁꯤꯗ ꯑꯩꯅ ꯇꯧꯅꯤꯡꯕꯁꯤꯡꯗꯣ ꯇꯝꯅꯤꯡꯕꯁꯤꯡꯗꯣ ꯂꯣꯏꯊꯣꯛꯍꯧꯔꯣ ꯍꯥꯏꯔꯤꯌꯦ
ꯊꯥꯖꯩ
ꯐꯥꯔꯣꯏꯍꯦ ꯐꯥ ꯐꯥꯒꯦꯒꯨꯝꯕ ꯇꯧꯔꯗꯤ ꯑꯩꯗꯤ ꯌꯥꯔꯣꯏꯀꯣ ꯍꯥꯏꯔꯒ ꯑꯁ ꯑꯩ ꯑꯗꯨꯒꯨꯝꯕ ꯃꯤ ꯅꯠꯇꯦ ꯍꯥꯏ ꯃꯥ ꯑꯗꯨꯒꯨꯝꯕ ꯃꯤ ꯅꯠꯇꯦꯍꯦ ꯑꯗꯨꯒꯨꯝꯕ ꯃꯤ ꯑꯣꯏꯔꯗꯤ ꯑꯩ ꯈꯪꯅꯔꯣꯏꯗ
ꯑꯦ ꯍꯦ ꯑꯗꯨꯃꯥꯏꯅ ꯍꯥꯏꯔꯝꯃꯒ ꯍꯌꯦꯡ ꯌꯥꯅꯔꯛꯇꯗꯤ ꯀꯣꯛꯐꯥꯒꯗꯤ ꯀꯞꯄꯥ ꯂꯩꯖꯍꯧꯖꯅꯤ ꯅꯤꯡꯕ ꯀꯥꯏꯕꯒꯤ ꯍꯤꯗꯦꯟꯗꯐꯝꯗꯨꯅ ꯇꯧꯔꯒ
ꯑꯦ ꯑꯗꯨꯒꯨꯝꯃ ꯍꯥ ꯕꯤꯠ ꯇꯦꯛꯄ ꯏꯁꯩ ꯁꯛꯂꯛꯀꯅꯨ
ꯑꯍꯥ ꯍꯥ
ꯑꯩꯗꯤ ꯃꯥ ꯁꯨꯃꯥꯏꯅ ꯇꯧꯔꯣꯏꯗ ꯁꯨꯃꯥꯏꯅ ꯇꯧꯔꯗꯤ ꯑꯩ
ꯍꯣꯏ ꯐꯥꯒꯤ ꯁꯨꯝ ꯇꯧꯕꯅꯤꯅ ꯅꯣꯛꯅꯕꯅ
ꯍꯣꯏꯗ ꯈꯪꯉꯤꯗ ꯑꯩꯁꯨ
ꯍꯥꯑꯝ
ꯑꯍꯝ ꯑꯁ ꯅꯪꯖꯦ ꯇꯨꯝꯁꯤꯠ ꯐꯥꯗ꯭ꯔꯤꯕ ꯃꯥꯜꯂꯤ ꯍꯨꯍꯨꯍꯨ ꯑꯣ ꯅꯪ ꯃꯣꯏ ꯃꯦꯠꯁ ꯀꯌꯥ ꯌꯦꯡꯕ꯭ꯔꯣ
ꯑꯅꯤ
ꯑꯣ ꯑꯗꯨꯅꯤꯅꯦ ꯑꯩꯗꯤ ꯅꯛꯅꯥ ꯁꯥꯠꯂꯨꯀꯣ ꯅꯛ
ꯑꯥ ꯑꯅꯤ
ꯑꯩꯗꯤ ꯑꯃ ꯈꯥꯛꯇꯅꯤ
ꯀꯩꯅꯣꯒꯤꯗꯨꯖꯨ ꯀꯂꯝꯕꯤꯌꯥꯅ ꯀꯥꯒꯗ꯭ꯔꯥ ꯈꯜꯂꯒ ꯄꯦꯅꯥꯜꯇꯤꯗ ꯄꯣꯍꯧꯔꯦ
ꯑꯣ ꯑꯣ ꯑꯁ ꯑꯥ ꯉꯁꯤꯅ ꯂꯣꯏꯔꯕꯣ ꯁꯤ ꯔꯥꯎꯟ ꯁꯤꯛꯁꯇꯤꯟꯁꯦ
ꯂꯣꯏꯈ꯭ꯔꯦ
ꯑꯣ ꯀꯣꯇꯔꯑꯃꯨꯛ ꯇꯧꯔꯅꯤꯀꯣ
ꯎꯝ ꯗꯦꯗ ꯑꯦꯠꯇꯒꯤ
ꯎꯝ
ꯍꯣꯔꯦꯟ ꯑꯍꯤꯡꯗ ꯍꯣꯔꯦꯟ ꯑꯍꯤꯡꯗꯩ ꯑꯣꯏꯔꯝꯒꯅꯤ
ꯄꯨꯟ ꯀꯌꯥꯗ ꯂꯩꯖꯥꯠꯅꯣ ꯐ꯭ꯔꯥꯟꯁ ꯂꯩꯔꯝꯒꯅꯤꯀꯣ ꯉꯁꯤ ꯑꯣ ꯑꯣ ꯑꯣ ꯍꯥꯏꯐꯦꯠ ꯑꯩꯁꯨ ꯎꯗꯤ ꯎꯍꯧꯕꯅꯤꯅꯦ ꯃꯇꯝꯗꯤ ꯈꯪꯍꯧꯗ꯭ꯔꯦ
ꯋꯥꯟ ꯊꯥꯔꯇꯤꯔꯥ ꯇꯨ ꯊꯥꯔꯇꯤꯔꯥ ꯑꯣ ꯑꯣꯔꯨꯟ ꯇꯧꯕꯅꯦ
ꯑꯁꯤ ꯇꯤꯝꯗꯁꯨ ꯏꯌꯥ ꯌꯥꯕ꯭ꯔꯥ ꯀꯥꯕ ꯏꯌꯥ ꯌꯥꯕ꯭ꯔꯥ ꯅꯪꯗꯤ
ꯑꯗꯨꯗꯤ ꯑꯗꯣ ꯑꯗꯨꯖꯨ ꯌꯥꯏ ꯑꯅꯤꯃꯛ ꯂꯣꯏ ꯐꯖꯩ ꯐ꯭ꯔꯥꯟꯁꯅꯕꯨꯗꯤ ꯀꯥꯗꯧ ꯃꯥꯜꯂꯦ ꯑꯩꯅ ꯁꯨꯝ ꯋꯥꯈꯟꯗꯀꯣ
ꯈꯔ ꯏꯁꯇꯥꯔ ꯄ꯭ꯂꯦꯌꯔ ꯌꯥꯎꯕꯅꯤꯅꯀꯣ
ꯑꯥ ꯄ꯭ꯥꯔꯟꯁꯇꯗꯤ ꯏꯁꯇꯥꯔ ꯄ꯭ꯂꯦꯌꯥꯔꯗꯁꯨ ꯅꯠꯇꯦ ꯍꯧꯖꯤꯛ ꯐ꯭ꯥꯔꯟꯁꯇꯗꯤ ꯐꯖꯕꯅꯦ ꯕꯣꯟ ꯊꯧꯕꯖꯨ ꯕꯣꯟꯖꯦ ꯑꯩ ꯃꯣꯔꯣꯀꯣꯖꯨ ꯑꯗꯨꯝ ꯐꯖꯩ
ꯑꯩꯗꯤ ꯃꯣꯔꯣꯀꯣ ꯇꯧꯒꯅꯤ ꯐ꯭ꯔꯥꯟꯁꯇꯣ ꯇꯧꯗꯤ ꯇꯧꯅꯤꯡꯉꯦꯕ ꯀꯣ ꯑꯗꯣ ꯏꯃꯥꯟꯅꯕꯤ ꯏꯕꯥꯅꯤ ꯑꯃ ꯌꯥꯝ ꯀꯟꯅ ꯃꯔꯩ ꯇꯧꯅꯕ ꯑꯃ ꯂꯩꯌꯦꯕꯀꯣ ꯁꯤ ꯀꯩꯅꯣꯗꯒꯤ ꯑꯗꯣ ꯃꯗꯣ ꯐ꯭ꯔꯥꯟꯁꯇ ꯆꯠꯈ꯭ꯔꯕ ꯃꯔꯩ ꯇꯧꯅꯕꯗꯣ ꯑꯗꯨꯒꯤ ꯑꯩꯗꯣ ꯃꯥꯒ ꯃꯥꯟꯅꯅꯤꯡꯗ꯭ꯔꯦꯕ
ꯑꯣꯄꯣꯅꯦꯟ ꯑꯣꯏꯅꯤꯡꯕ
ꯑꯣꯏꯅꯤꯡꯕ ꯍꯣꯏ ꯌꯦꯠꯅꯕ ꯅꯨꯡꯉꯥꯏꯕ ꯍꯥꯏꯕ ꯇꯥꯔꯦ ꯃꯥꯗꯣ
ꯅꯍꯥꯟ ꯄꯣꯔꯇꯨꯒꯜꯗꯗꯤ ꯄꯩꯁꯥ ꯃꯥꯡꯕꯅꯤꯅ ꯄꯩꯁꯥꯒꯗꯤ ꯊꯥꯔꯣꯏ ꯐꯥꯏꯅꯦꯜ ꯅꯠꯇ꯭ꯔꯗꯤ
ꯊꯥꯔꯨꯅꯨ ꯊꯥ ꯏꯁ ꯄꯣꯔꯇꯨꯒꯜꯗ ꯏꯁ ꯄꯥꯝꯃꯨꯏꯍꯦ ꯑꯩꯒ ꯊꯥꯔꯝꯃꯗꯤ
ꯍꯦ
ꯅꯪꯒꯤ ꯄꯩꯁꯥ ꯂꯧꯍꯧꯅꯤꯡꯉꯦ
ꯐ꯭ꯔꯥꯟꯁꯀ ꯑꯥꯔꯖꯦꯟꯇꯤ ꯇꯤꯅꯥꯒ ꯁꯥꯟꯅꯔꯗꯤ ꯐ꯭ꯔꯥꯟꯁꯇ ꯂꯩꯒꯅꯤ ꯑꯩ
ꯑꯩꯗꯤ ꯑꯥꯔꯖꯦꯟꯇꯤꯅꯥꯅꯦ ꯑꯥꯔꯖꯦꯟꯇꯤꯅꯥꯗꯤ ꯑꯩ ꯍꯣꯡꯉꯣꯏ ꯁ꯭ꯄꯦꯟꯒ ꯑꯥꯔꯖꯦꯟ
ꯅꯠꯇꯦꯗ ꯍꯥꯏꯗꯤ ꯑꯥ ꯑꯥ ꯏꯁꯄꯦꯟ ꯀꯔꯤ ꯐ꯭ꯔꯥꯟꯁꯀꯤꯗꯤ ꯃꯤ ꯌꯥꯝ ꯃꯤ ꯀꯩꯁꯨ ꯃꯔꯤ ꯌꯦꯠꯅꯅꯤꯡꯉꯥꯏ ꯊꯣꯛꯇꯦꯕ ꯍꯧꯖꯤꯛ ꯗꯦ ꯍꯧꯖꯤꯛ ꯃꯇꯝꯖꯦ ꯑꯥꯔꯖꯦꯟꯇꯤꯅꯥ ꯑꯗꯩ ꯄꯣꯔꯇꯨꯒꯟꯒꯤ ꯏꯔꯥꯅꯤꯅꯀꯣ ꯃꯕꯥꯏꯅꯤꯒꯤ ꯂꯣꯏꯁꯤꯜꯂꯛꯄꯒꯤ
ꯅꯨꯡꯁꯤꯌꯦꯕ ꯍꯣꯏ ꯃꯣꯏꯒꯤꯗꯣꯀꯣ ꯑꯃꯨꯛ ꯎꯝ ꯁꯅꯥꯒꯗꯣꯏꯕ ꯂꯩꯔꯗꯤ ꯀꯩꯁꯨ ꯈꯟꯕꯤꯗꯦꯕꯀꯣ
ꯎꯝ ꯑꯗ ꯃꯣꯏ ꯂꯣꯏꯔꯦ ꯖꯦ ꯃꯦꯁꯤꯁꯨ ꯂꯣꯏꯔꯦ
ꯍꯣꯏ ꯂꯣꯏ ꯎꯝ ꯂꯣꯏ ꯂꯣꯏꯔꯅꯤꯕ ꯑꯗꯨꯒꯤ ꯅꯨꯡꯁꯤꯌꯦꯕ